ꯑꯣ
ꯇꯥꯔꯕꯣ
ꯇꯥꯏꯌꯦ
ꯑꯣ ꯆꯥꯛ ꯆꯥꯗ꯭ꯔꯦ ꯍꯥꯏꯔꯣ
ꯑꯄꯤꯛꯇ ꯊꯥꯕ ꯌꯥꯕ ꯑꯣꯏꯗꯤ ꯐꯗꯧꯕꯅꯦ ꯆꯥꯛꯇꯤ ꯊꯣꯡꯏ ꯏꯟꯖꯥꯡꯒ ꯍꯣꯡꯗ꯭ꯔꯤꯗ ꯏꯕꯨꯡ
ꯑꯗꯨꯒ ꯅꯣꯡ ꯈꯣꯡꯍꯥꯟꯁꯤꯜꯂꯣ ꯌꯥꯗ꯭ꯔꯣ ꯆꯥꯛꯇꯤ ꯄꯨꯡ ꯇꯔꯥ ꯇꯥꯗꯣꯔꯦ
ꯑꯥꯗ ꯊꯕꯛꯇꯣ ꯃꯣꯏꯅꯅꯦ ꯍꯌꯦꯡꯒꯤ ꯊꯕꯛꯇꯣ ꯈꯨꯗꯛꯇ ꯍꯥꯏꯖꯤꯜꯂꯛꯑꯦꯕ ꯑꯗꯨ ꯑꯗꯨꯁꯨ ꯊ꯭ꯔꯥꯝꯃꯅꯤꯅꯤ ꯑꯗꯨ ꯒꯤꯅꯦꯃꯤ
ꯃꯆꯥꯔꯣ ꯑꯆꯧꯕꯔꯣ
ꯃꯆꯥꯅꯦ ꯑꯗꯨꯕꯨꯗꯤ
ꯃꯥꯁꯥꯅ ꯈꯨꯠ ꯆꯪꯉꯤꯅ
ꯎꯝ
ꯇꯥꯏꯕꯗꯤ ꯍꯧꯈ꯭ꯔꯕꯣ ꯍꯧꯗ꯭ꯔꯤꯕꯣ
ꯍꯧ꯭ꯔꯦ ꯊ ꯃꯃ ꯃꯜꯇ ꯍꯥꯏ꯭ꯔꯦ
ꯀꯌꯥ ꯊꯣꯛꯈ꯭ꯔꯕ
ꯀꯌꯥ ꯊꯣꯛꯕꯅꯣ ꯈꯪꯗꯦꯗ ꯄꯥꯔꯝꯒꯤꯔꯣꯏꯗ ꯃꯁꯤꯡꯒ ꯑꯗꯨꯕꯨꯗꯤ ꯑꯅꯤ ꯄꯔ ꯍꯧꯒ꯭ꯔꯦ ꯊꯨꯕꯗꯤ ꯊꯨꯕ ꯄꯨꯡꯁꯨ ꯊꯦꯡꯉꯦ ꯑꯩꯈꯣꯏꯅ ꯍꯧꯔꯤꯁꯨꯣ ꯄꯨꯡ ꯇꯔꯦꯠ ꯃꯈꯥꯏ ꯅꯤꯄꯥꯟ ꯇꯥꯔꯕꯅꯤꯗ ꯏꯄꯥꯟ ꯇꯔꯝꯃꯅꯤ
ꯑꯗꯨ ꯃꯣꯏ ꯈꯔ ꯈꯔ ꯋꯥꯠꯂꯤꯦ ꯀꯥꯟꯗ ꯍꯥꯏꯔꯛꯄ ꯌꯥꯗꯕ
ꯑꯣ ꯑꯗꯨꯅꯤ ꯃꯣꯏꯁꯨꯅꯦ ꯑꯥꯗꯗꯒꯤ ꯈꯨꯗꯛꯇ ꯍꯥꯏꯖꯜꯂꯛꯏꯒ ꯀꯩꯂꯝꯗꯅꯣ ꯄꯨꯈꯤꯗꯧꯕ ꯄꯣꯠꯅꯦ
ꯑꯗꯨꯅ ꯈꯔꯒ ꯅꯨꯡꯇꯤ ꯈꯔꯒꯔ ꯍꯧꯕ ꯊꯝꯃꯗꯤ ꯐꯗꯣꯅꯤ
ꯍꯧꯔꯤꯅꯦ ꯑꯥ ꯃꯃꯥꯡꯂꯣꯝꯒꯤꯁꯤ ꯉꯁꯥꯏꯗꯨꯗ ꯃꯉꯥ ꯄꯤꯊꯣꯛꯈ꯭ꯔꯕ ꯑꯩꯅ ꯆꯠꯄꯗꯨꯗ
ꯑꯆꯥꯔꯣ ꯋꯥꯇꯤꯜꯂꯣ ꯅꯠꯇ꯭ꯔꯒ ꯕꯤꯖꯤꯌꯥꯔꯣ ꯎꯝ
ꯑꯣ
ꯑꯗꯨꯅꯦ ꯈꯔ- ꯈꯔ ꯍꯔꯒ ꯊꯝꯃꯗꯤ ꯐꯗꯧꯅꯦ ꯑꯗꯨꯝ ꯂꯥꯛ
ꯍꯥꯎꯕꯗꯨ ꯇꯥꯏꯃꯤꯖꯨ ꯌꯥꯗ꯭ꯔꯦ ꯊꯕꯛꯁꯨ ꯁꯨꯖꯟꯕ ꯍꯧꯈ꯭ꯔꯕꯅꯤꯅꯅꯦ ꯊꯕꯛ ꯁꯨꯕ ꯍꯥꯏꯕ ꯃꯣꯏꯁꯨ ꯑꯗꯨꯝ ꯌꯥꯎꯔꯤꯕꯅꯤꯅꯅꯦ ꯍꯧꯕꯗꯨ ꯐꯔꯛꯇꯥꯕ ꯄꯣꯠ ꯑꯃ ꯋꯥꯠꯂꯛꯄ -ꯈꯣꯠꯂꯛꯄ ꯑꯃ- ꯑꯃ ꯆꯦꯟꯊꯣꯛ ꯆꯦꯟꯁꯤꯟ ꯇꯧꯕꯗꯣ ꯌꯥ ꯂꯩ ꯎꯝ ꯌꯥꯎꯗꯣꯏꯅꯦ
ꯈꯨꯗꯛꯇ ꯂꯥꯛ ꯑꯕ ꯑꯗꯨ ꯇꯔꯕꯣ
ꯑꯗꯨꯅꯤ ꯃꯈꯣꯡ ꯑꯅꯤ ꯇꯧꯕ ꯂꯣꯏꯔꯦꯕ ꯑꯃ ꯍꯌꯦꯡ ꯊꯥꯗꯔꯅꯤ ꯃꯣꯏ ꯑꯌꯨꯛ ꯉꯟꯇꯥ ꯂꯥꯛꯑꯒꯦ ꯍꯥꯏꯔꯛꯑꯦꯕ ꯍꯌꯦꯡꯕꯨꯗꯤ
ꯃꯌꯥꯏꯒꯤꯗ
ꯃꯌꯥꯏꯒꯤ ꯋꯥꯠꯂꯤ ꯃꯣꯏ ꯂꯩꯕꯥꯛꯁꯦ ꯑ ꯀꯟ ꯑꯃꯗ ꯍꯥꯟꯅ -ꯅꯥꯀꯟ ꯑꯃ ꯍꯥꯟꯅ ꯂꯣꯏꯔꯒ ꯂꯩꯕꯥꯛꯇꯨ ꯑꯃꯨꯛ ꯃꯦꯟꯖꯜꯂꯀꯥꯟꯗ ꯇꯧꯗ꯭ꯔꯗꯤ ꯊꯕꯛ ꯁꯨꯐꯝ ꯂꯩꯇꯦ ꯍꯥꯏꯕ
ꯎꯝ ꯃꯊꯛꯀꯤꯗꯨꯗꯤ ꯍꯩꯈ꯭ꯔꯕꯣ
ꯍꯩꯗ꯭ꯔꯤ ꯑꯗꯨ ꯄꯨꯂꯞ ꯇꯧꯔꯒ ꯍꯩꯗꯣꯏꯕ ꯁꯤ ꯃꯈꯣꯡꯪꯁꯤ ꯄꯨꯂꯞ ꯊꯥꯗꯕ ꯂꯣꯏꯔꯒ
ꯑꯗꯨ ꯍꯩꯔꯗꯤ ꯑꯃꯨꯛ ꯁꯥꯠ ꯍꯩꯏꯒꯦ ꯍꯥꯏꯔꯅꯤꯀꯣ
ꯎꯝ
ꯁꯥꯠꯄꯨ ꯍꯩꯒ꯭ꯔꯗꯤ ꯊꯨꯔꯅꯤꯗ ꯆꯦꯛ ꯀꯥꯕꯗꯤ
ꯆꯦꯛ ꯀꯥꯕꯗꯤ ꯀꯩꯁꯨ ꯅꯠꯇꯦꯗ
ꯑꯗꯨꯗꯤ ꯅꯣꯏ ꯀꯩ ꯇꯧꯔ ꯆꯥꯗꯣꯏꯕ ꯍꯧꯖꯤꯛꯇꯤ
ꯑꯩꯈꯣꯏ ꯍꯧꯖꯤꯛ ꯂꯣ ꯍꯥꯍꯥꯍꯥ ꯃꯣꯔꯣꯛ ꯃꯦꯠꯄ ꯆꯥꯔ ꯂꯣꯏꯔꯦ ꯍꯤꯍꯤꯍꯤ ꯑꯩꯈꯣꯏ ꯍꯧꯖꯤꯛ ꯀꯩ ꯇꯧꯔ ꯆꯥꯗꯣꯏꯅꯣ ꯌꯦ
ꯀꯤꯔꯨꯝꯗꯤ ꯂꯩꯇ꯭ꯔꯕꯣ
ꯌꯦꯔꯨꯝꯒ ꯂꯩꯇ꯭ꯔꯦꯗ ꯑꯀꯣꯛꯄ ꯑꯅꯤꯔ ꯀꯩꯅꯣꯝꯗꯤ ꯂꯩꯔꯝꯒꯅꯤ ꯑꯃꯔ- ꯑꯅꯤꯔ ꯌꯦꯔꯨꯝ ꯐꯪꯗꯤꯌꯦ ꯍꯧꯖꯤꯛ
ꯗꯨꯀꯥꯟꯁꯨ ꯐꯪꯗꯕꯅꯦ ꯑꯗꯨꯒꯤ
ꯐꯪꯗ꯭ꯔꯦ ꯎꯝ ꯂꯨꯄꯥ ꯆꯍꯨꯝ ꯍꯨꯝꯐꯨ ꯄꯤ ꯍꯥꯏꯌꯦ ꯌꯦꯔꯨꯝꯖꯦ
ꯑꯈꯣꯏꯁꯤꯒꯤ
ꯑꯩꯈꯣꯏ ꯅꯍꯥꯟꯒꯤ ꯌꯦꯔꯨꯝꯗ ꯌꯣꯟꯊꯣꯛꯏꯗꯨꯕꯨꯅꯦ ꯍꯧꯖꯤꯛꯇ ꯌꯣꯜꯂꯝꯃꯗꯤ ꯌꯦꯡꯉꯨꯅꯦ ꯌꯦꯔꯨꯝ ꯑꯃꯃꯝꯗ ꯇꯔꯥꯉꯥ -ꯇꯔꯥꯃꯉꯥ ꯑꯣꯏꯔꯕꯅꯦ ꯆꯍꯨꯝ ꯍꯨꯝꯐꯨ ꯑꯣꯏꯔꯗꯤ ꯍꯅ ꯆꯅꯤꯒꯤ ꯇꯔꯥꯃꯨꯛ ꯑꯗꯨꯅꯤ ꯄꯤꯗꯨ
ꯑꯈꯣꯏꯗꯤ ꯃꯣꯏ ꯑ
ꯑꯩꯈꯣꯏꯒꯤ ꯗꯥꯎꯖꯤꯗꯤ ꯏꯕꯨꯉꯣ ꯌꯣꯜ ꯐꯪꯉꯤ ꯇꯥꯡꯉꯤ ꯁꯤꯃꯦꯟ ꯐꯪꯉꯤ ꯇꯥꯡꯉꯤ ꯇꯥꯏꯃꯤꯡꯁꯤꯕꯣꯕꯥ
ꯃꯆꯤꯟꯖꯥꯛꯁꯨ ꯐꯪꯗ꯭ꯔꯦ ꯍꯧꯖꯤꯛ ꯑꯝꯇ
ꯃꯆꯤꯟꯖꯥꯀꯗꯤ ꯂꯩꯗꯔ꯭ꯦꯗ ꯅꯍꯥꯟ ꯉꯔꯥꯡ ꯅꯥꯍꯟꯗꯒꯤ ꯌꯦꯟ ꯍꯣꯡꯖꯤꯟꯕꯤꯔꯤꯁꯦ ꯏꯁꯤꯡ ꯍꯥꯞꯐꯝꯗꯦ ꯑꯩꯅ ꯍꯧꯖꯤꯛꯇ ꯏꯁꯤꯡ ꯊꯥꯏꯖꯤꯜꯂꯨꯕꯅꯦ ꯃꯔꯛꯇ ꯊꯤꯟꯗꯣꯔꯛꯑꯒ ꯏꯁꯤꯡꯗ ꯍꯥꯟꯊꯠꯂꯛꯄ ꯌꯥꯎꯔꯦꯗ ꯏꯁꯤꯡ ꯍꯥꯞꯄꯝꯕꯩ ꯂꯩꯇꯦ ꯃꯥ ꯌꯦꯡꯒꯣꯟꯁꯦ ꯀꯃꯥꯏꯅ ꯁꯥꯏꯅꯣ ꯈꯪꯗꯦꯃꯤ
ꯑꯗꯨꯒꯤꯅꯦ ꯑꯃꯨꯛ ꯅꯥꯕ ꯀꯥꯅ
ꯃꯥꯁꯦ ꯅꯨꯡꯁꯥꯁꯨ ꯀꯩꯀꯥ ꯐꯪꯗꯕꯗꯣ ꯑꯗꯨꯅ ꯑꯌꯥꯝꯕ ꯃꯥꯒꯤ ꯌꯦꯟꯗꯣ ꯕꯔꯥ ꯕꯔ ꯃꯊꯪ ꯃꯊꯪ ꯂꯧꯅꯔ ꯁꯤꯈ꯭ꯔꯤꯅꯦꯕ ꯀꯥꯏꯗꯒꯤ ꯀꯥ ꯃꯅꯨꯡꯗꯕꯨ ꯌꯦꯟ ꯂꯣꯌ ꯌꯥꯕꯔꯣ ꯔꯕ ꯄꯨꯗꯩꯩ ꯌꯥꯝ ꯗꯤ ꯑꯣꯏ
ꯃꯣꯏꯗꯤ ꯌꯦꯔꯣꯝꯗꯤ ꯆꯥꯡ ꯅꯥꯏꯟ ꯀꯣꯛꯏꯕꯔꯣ
ꯎꯝ ꯄ ꯃꯣꯏ ꯌꯦꯔꯨꯝ ꯌꯦꯟ ꯑꯃꯈꯛꯇ ꯉꯥꯏꯔꯦ ꯀꯥꯏꯗ ꯀꯣꯛꯇꯣꯏꯗꯨꯕꯨ ꯌꯦꯅꯤ ꯌꯦꯅ ꯅꯤꯄꯥꯟꯅꯤ ꯁꯤꯈꯔꯤꯁꯤ
ꯀꯩꯁꯨ ꯗꯔ꯭ꯦ ꯍꯥꯏꯗꯥꯏ ꯅꯪꯕ
ꯁꯤꯗ꯭ꯔꯦꯗꯅ ꯃꯣꯏꯒꯤꯗꯤ ꯁꯤꯈ꯭ꯔꯦꯗꯤ ꯑꯩ ꯈꯪꯗꯦ ꯃꯣꯏꯒꯤꯗ ꯁꯤꯈ꯭ꯔꯦ ꯂꯩꯔꯝꯗꯦ
ꯅꯍꯥꯟ ꯅꯍꯥꯟ ꯑꯩ ꯂꯩꯕ ꯀꯥꯟꯗ ꯆꯥꯕ ꯈꯛꯇꯪꯅꯦ ꯑ ꯇꯣꯞꯄꯗꯤ ꯁꯤꯗꯦ ꯍꯥꯏꯗꯨꯗꯤ ꯃ
ꯁꯤꯔꯝꯃꯅꯤ ꯑꯩ ꯈꯪꯗ꯭ꯔꯦ ꯑꯗꯨ
ꯅꯠ ꯑꯇꯣꯄ ꯊꯩꯒꯩꯖꯠꯂꯣ
ꯑꯠꯇꯦ ꯅꯠꯇꯦ ꯁꯒ꯭ꯔꯦ ꯍꯥꯏ ꯅꯡ ꯅꯍꯥꯟ ꯇꯧꯕꯗꯨꯗꯤ ꯑꯍꯨꯝꯗ ꯅꯠꯇ꯭ꯔꯣ ꯁꯤꯒꯔ꯭ꯤꯗꯣ
ꯃꯉꯥ ꯑꯣ ꯃꯔꯤ ꯃꯉꯥ ꯂꯩ
ꯎꯝ ꯈꯪꯗꯦ ꯑꯇꯩꯗꯤ ꯆꯥꯕꯁꯨ ꯎꯗꯤ ꯀꯥꯏ ꯊꯕꯣꯅꯣ ꯈꯪꯗꯦ ꯑꯣ ꯅꯍꯕꯣꯏ ꯍꯣꯏꯗꯁꯨ ꯄꯤꯈꯤꯌꯦ
ꯑꯗꯨꯗꯤ ꯃꯥꯒꯤ ꯃꯆꯥ ꯑꯅꯤꯗꯤ ꯂꯩꯔꯤꯕꯣ ꯀꯃꯥꯏꯅ ꯇꯧꯔꯤꯒꯦ
ꯁꯥ ꯑꯅꯤꯗꯨꯗꯤ ꯌꯥꯝ ꯆꯥꯎꯔꯤ
ꯆꯥꯛ ꯇꯨ ꯍꯥꯟ ꯐꯗꯣꯏꯅꯤꯅꯦ ꯅꯣꯏꯕ
ꯎꯟ ꯑꯗꯨꯨꯅꯤꯅꯦ
ꯆꯥꯛꯊꯣꯛꯄꯒ ꯇꯨꯝꯕ ꯇꯥꯔꯅꯤ ꯆꯥꯛ ꯇꯣꯛ ꯄꯨꯡ ꯇꯨꯝꯕ ꯇꯥꯔꯅꯦꯕ
ꯃꯥꯅꯦ
ꯋꯥꯔꯕꯅꯤꯅ
ꯎꯝ
ꯆꯥꯠꯇꯣꯛꯑꯁꯨ ꯇꯧꯕ ꯌꯥꯏ ꯀꯩꯅꯣ ꯊꯕꯛꯇꯣ
ꯏꯟꯖꯥꯡ ꯊꯣꯡꯗꫭꯏ ꯇꯧꯔꯤ ꯏꯟꯁꯥꯡꯗꯤ ꯏꯔꯣꯟ ꯇꯧꯔꯕ ꯃꯥꯜꯂꯤ ꯏꯔꯣꯟꯗꯣꯏꯔ ꯀꯥꯡꯁꫭꯏ ꯇꯧꯗꯣꯏꯔꯥ
ꯏꯔꯣꯟꯕꯗꯤ ꯑꯃꯨꯛ ꯊꯧꯕ ꯀꯩꯅꯣ ꯇꯧꯋꯤꯅꯀꯣ ꯀꯥꯡꯁꯣꯏ ꯑꯗꯨ ꯊꯣꯡꯅꯤꯡꯕ ꯐꯕꯅꯤ
ꯁꯧꯒꯤꯕꯨꯍꯦ ꯂꯩꯇꯕ ꯏꯕꯨꯡꯉꫭ ꯏꯃꯨꯡꯁꯤꯗ
ꯃꯅꯤꯡꯗ ꯍꯧꯔꯤꯗꯨꯗ ꯍꯦꯛꯎ ꯀꯩꯗꯧꯔꯒꯦ
ꯄꯥꯜꯕꯅꯤ
ꯌꯥꯝ ꯄꯥꯜꯂꯤꯗꯨꯗꯤ ꯍꯦꯛꯎ ꯀꯩꯅꯣꯗꯣ
ꯁꯧꯒꯔꯤꯁꯦ ꯊꯥꯅꯤꯡꯉꯤꯕ ꯌꯥꯝꯅ ꯊꯥꯐꯝꯁꯦ ꯑ ꯃꯅꯤꯡꯒꯤ ꯍꯤꯡꯈꯣꯜꯁꯤꯁꯨꯅꯦ ꯁꯒꯔꯤꯗꯣ ꯁꯤꯜꯂꯣꯛ ꯁꯧꯒꯔꯤ ꯉꯥꯛꯇ ꯐꯩ ꯁꯧꯒꯔꯤ ꯑꯃꯗꯨꯅ ꯑꯃꯇ ꯐꯠꯇꯦ ꯁꯤꯜꯂꫭꯛ ꯁꯧꯒꯔꯤ ꯗꯨꯗꯤ ꯍꯌꯦꯡ ꯂꯣꯏꯔꯝꯗꯥꯏꯗꯒ ꯆꯥꯕꯗ ꯍꯥꯎꯕꯒꯤ ꯋꯥꯅꯤ ꯆꯥꯅꯤꯡꯗꯦ ꯍꯥꯏꯕ ꯉꯥ ꯆꯥꯛꯁꯨ ꯌꯥꯝ ꯈꯜ ꯂꯦꯕ ꯃꯥꯗꯤ ꯎꯝ
ꯐꯣꯟ ꯈꯣꯟꯖꯦꯜ ꯊꯣꯛꯠꯂꯛꯄ꯭ꯔꯥ
ꯀꯩꯕ
ꯐꯣꯟꯗꯨ ꯀꯟꯅ ꯍꯧꯒꯠꯂꯛꯄ꯭ꯔꯕ
ꯅꯪꯅ ꯀꯩꯅꯣ ꯂꯧꯊꯣꯛꯄꯩꯔꯕ ꯏꯌꯥꯔꯄꯤꯁ
ꯂꯧꯊꫭꯛꯇꯦꯗ ꯂꯧꯊꫭꯛꯇꯦꯗ
ꯅꯣꯡ ꯇꯕꯅꯤ ꯄꯣ ꯆꯩ ꯐꯩꯅꯥꯝ ꯄꯥꯜꯂꯝꯒꯅꯤ ꯀꯩꯅꯣ ꯍꯦꯛꯎꯆꯨ ꯌꯗꯔꯥ ꯃꯌꯥꯝ ꯍꯦꯛꯑꯦ ꯍꯣꯏ ꯁꯥꯥ ꯃꯣꯏꯗꯤ ꯌꯥꯝ ꯊꯨ ꯊꯨꯅ ꯀꯩꯅ ꯇꯧ ꯆꯥꯎꯋꯤꯗ
ꯆꯥꯎꯕꯅꯤ ꯃꯥꯅ ꯅꯣꯡ ꯇꯥꯔꯗꯤ ꯖꯔ ꯆꯠꯊꯣꯛꯄꯅꯤ ꯅꯣꯡ ꯇ
ꯍꯥꯏ
ꯈꯝꯃꯦꯟ ꯀꯩꯀꯩꯁꯨ ꯄꯂꯂꯝꯒꯅꯤ
ꯈꯥꯃꯦꯟꯁꯨ ꯄꯥꯜꯂꯦ ꯑꯗꯨ ꯈꯥꯃꯦꯟꯗꯣ ꯉꯔꯥꯡꯁꯨ ꯕꯂꯥꯅ ꯀꯦꯖꯤ ꯑꯃ ꯂꯩꯔꯛꯄꯗꯣ ꯑꯩꯈꯣꯏꯅ ꯍꯟꯗꯣꯛꯑꯦ ꯑꯗꯒꯤ ꯏꯆꯧꯅꯁꯨ ꯉꯍꯥꯟ ꯑꯩꯉꯣꯟꯗ ꯈꯥꯃꯦꯟ ꯀꯩꯀꯥꯗ ꯌꯣꯟꯕ ꯍꯦꯛꯂ ꯂꯥꯛꯑꯦ ꯅꯪ ꯆꯥꯅꯤꯡꯕ꯭ꯔꯥꯅ ꯍꯪꯅꯤꯡꯑꯦ ꯑꯩꯅ ꯍꯣꯏ ꯂꯩꯔꯛꯑꯣ ꯆꯥꯅꯤꯡꯉꯦ ꯍꯥꯏꯕ ꯅ ꯉꯔꯥꯡ ꯐꯣꯟ ꯇꯧꯔꯛꯑꯦ ꯑꯗꯣ ꯆꯥꯛ ꯆꯥꯗꯨꯒꯤ ꯇꯧꯔ ꯀꯥꯟꯗꯨꯗ ꯐꯣꯟꯗꯣ ꯇꯧꯔꯛꯑꯦ ꯑꯩꯅ ꯏꯆꯦ ꯑꯩ ꯂꯥꯛꯄ ꯉꯝꯕꯅꯤ ꯆꯥꯛ ꯆꯥꯗꯨꯒꯤ ꯇꯧꯔ ꯄꯨꯡ ꯕꯥꯔꯣ ꯃꯈꯥꯏꯗ ꯇꯥꯔꯦꯕ ꯑꯃꯄꯨ ꯇꯥꯗꯣꯔꯦ ꯃꯣꯏꯗ ꯄꯂꯥꯗ ꯄꯤꯔꯛꯑꯦ ꯎꯔ ꯌꯥꯝ ꯌꯥꯝꯃꯤ ꯃꯥꯅ ꯄꯤꯔꯛ ꯏꯗꯨꯁꯨ ꯍꯋꯥꯏ ꯕꯤꯟꯁꯁꯨ ꯄꯤꯔꯛꯑꯦ ꯃꯥꯅ ꯑꯗ ꯑꯩꯅꯁꯨ ꯑꯌꯨꯛꯇ ꯄꯣꯠ ꯂꯩꯊꯣꯛꯄꯗ ꯑꯁꯤꯒꯤ ꯑꯩꯈꯣꯏꯒꯤ ꯀꯝꯃꯨꯅꯤꯇꯤ ꯍꯣꯜ ꯃꯅꯥꯛꯇ ꯀꯩꯅꯣꯃ ꯌꯣꯜꯂꯤꯗꯅ ꯍꯣꯇꯦꯜ ꯃꯆꯥ ꯑꯃ ꯐꯝꯕꯗꯣ ꯍꯅꯨꯕꯤꯝꯅ
ꯀꯥꯝꯅꯤꯒꯤ ꯗꯔꯣ
ꯃꯅꯤꯡꯒꯤꯗꯣ
ꯍ
ꯑꯗꯨꯗ ꯃꯣꯏꯒꯤꯗ ꯌꯣꯟ ꯂꯩꯔꯝꯕꯗꯨꯗ ꯍꯋꯥꯏꯗꯣ ꯂꯨꯄꯥ ꯀꯨꯟꯒꯤꯗꯔ ꯆꯪꯉꯛꯄꯅꯤ ꯌꯥꯝ ꯌꯥꯝꯡꯉ ꯑꯗꯩ ꯑꯃꯨꯛ ꯑꯃꯨꯛ ꯂꯩꯊꯣꯛꯎꯔꯤ ꯀꯨꯟꯒꯤ ꯑꯗꯨꯉꯥꯟꯗ ꯍꯋꯥꯏ ꯕꯤꯟꯁꯇꯁꯨ ꯌꯥꯝ ꯂꯩꯔꯕ ꯑꯗ ꯑꯩꯈꯣꯏꯆꯦ ꯔꯥꯡ ꯕꯤꯟ ꯁ ꯑꯃꯨ ꯍꯥꯞꯄꯛꯑꯦ ꯃꯣꯇꯤ ꯁꯨꯝ ꯍꯥꯞꯄꯛꯑꯦ ꯈꯥꯃꯦꯟꯕꯁꯨ ꯌꯥꯝ ꯌꯥꯝꯃꯦ ꯈꯥꯃꯦꯟ ꯉꯥꯛ ꯉꯥꯏꯔꯦ ꯏꯃꯨꯡꯗ
ꯏꯔꯣꯜꯂꯁꯨ ꯆꯥꯕ ꯍꯥꯎꯕꯅꯤ ꯀꯥꯡꯉꯧ
ꯎꯝ ꯈꯣꯏꯁꯨ ꯈꯃꯦꯟꯗꯣ ꯑꯩꯅ ꯈꯥꯃꯦꯟ ꯀꯥꯡꯁꯣꯏ ꯆꯁꯤ ꯃꯤ ꯌꯥꯝ ꯆꯥꯅꯩ ꯍꯥꯏꯕ ꯑꯗꯨꯗꯒꯤ ꯊꯣꯡ ꯍꯥꯎꯋꯦ ꯑꯩ ꯅꯣꯡꯃ ꯃ ꯌꯥꯏꯗ ꯄꯣꯛꯇ ꯆꯥꯔꯛꯑꯦ ꯎꯝ
ꯆꯥꯏꯗ ꯐꯕꯅꯦ
ꯁꯤꯗꯗꯤ ꯈꯥꯃꯦꯟ ꯀꯥꯡꯁꯣꯏꯗꯤ ꯀꯅꯣꯝ ꯆꯥꯅꯕ ꯇꯥꯗꯦꯕ ꯑꯩꯈꯣꯏꯅ ꯑꯉꯥꯡ ꯑꯣꯏꯔꯤꯉꯩꯗ ꯄꯨꯟꯁꯤꯒꯤ ꯆꯥꯔꯛꯇ꯭ꯔꯤ
ꯈꯣꯏꯗꯤ ꯌꯥꯝ ꯆꯥꯏ ꯆꯥꯎꯋꯣ ꯍꯥꯎꯕꯅꯤ
ꯉꯁꯤ ꯆꯥꯗꯣꯔꯦ ꯌꯨꯝꯗ ꯊꯣꯡꯉꯒ
ꯎꯝ ꯑꯃꯗꯣ ꯏꯁꯧ ꯂꯥꯡꯖꯅꯤ
ꯎꯝ
ꯉꯁꯥꯏꯁꯦ ꯏꯕꯨꯡꯉꯣ ꯀꯩꯅꯣ ꯑꯅꯤꯗꯨ ꯄꯥꯡꯒꯟ ꯑꯅꯤꯗꯨ ꯀꯩꯅꯣ ꯃꯣꯏ ꯂꯨꯄꯥ ꯂꯤꯁꯤꯡ ꯑꯃꯒ ꯆꯥꯇ꯭ꯔꯠ ꯆꯥꯅꯤꯄꯥꯜꯂꯕꯗꯣ ꯍꯧꯖꯤꯛ ꯃꯣꯏ ꯂꯨꯄꯥ ꯂꯤꯁꯤꯡ ꯃꯔꯤ ꯃꯔꯤ ꯂꯧꯅꯤ ꯍꯥꯏꯁꯦ ꯀꯩꯒꯤꯅꯣꯕ ꯀꯣꯝ ꯑꯃ ꯇꯧꯕꯗ ꯑꯗꯨꯏꯁꯨ ꯎꯝ ꯄꯨꯂꯞ ꯍꯦꯟꯒꯠꯀꯗ꯭ꯔꯥ ꯍꯥꯏꯕꯅꯤꯗ ꯎꯝ ꯎꯝ ꯌꯥꯎꯋꯦ ꯍꯥꯏꯕꯅꯤꯗ ꯍꯦꯟꯃꯟꯈ꯭ꯔꯦ ꯍꯥꯏꯕꯅꯤꯅ ꯃꯥꯏ ꯄꯩꯁꯥ ꯈꯨꯇꯥꯟꯗꯨꯗꯤ ꯑꯣꯐꯤꯁꯥꯔ ꯑꯃꯗꯤꯗꯤ ꯍꯦꯜꯂꯦ ꯃꯥꯅ ꯊꯕꯛꯇꯨ ꯁꯨꯂꯦꯞ ꯂꯦꯞꯇꯦ ꯀꯥꯏꯗꯕꯨ ꯊꯝꯃꯤꯅꯣ ꯈꯣꯗꯦ ꯄꯩꯁꯥ ꯃꯌꯥꯝꯗꯨꯅ